ꯍꯜꯂꯣ
ꯑꯥꯎ ꯇꯥꯏꯑꯦ
ꯑꯣ ꯇꯥꯔꯦꯀꯣ
ꯎꯝ ꯇꯥꯏꯌꯦ
ꯑꯣ
ꯇꯨꯝꯗ꯭ꯔꯤꯕꯣ
ꯇꯨꯝꯗ꯭ꯔꯤꯗ ꯍꯧꯖꯤꯛ ꯈꯔ ꯉꯜꯂꯤꯗ ꯑꯍꯦ
ꯑꯣ
ꯑꯦ ꯊꯦꯡꯗꯤ ꯊꯦꯡꯉꯦꯍꯦ ꯉꯝꯗ꯭ꯔꯦꯗ ꯍꯧꯖꯤꯛ ꯑꯩ ꯉꯁꯤꯁꯦ ꯆꯥꯛ ꯈꯔ ꯊꯦꯡꯅ ꯆꯥꯕ
ꯑꯣ ꯑꯣ
ꯇꯨꯝꯗ꯭ꯔꯤꯉꯩꯗ ꯑꯃ ꯑꯅꯤ ꯑꯣꯏꯔꯁꯨ ꯑꯗꯨꯝ ꯇꯧꯍꯧꯒꯦ ꯍꯥꯏꯅ ꯇꯧꯕ ꯍꯌꯦꯡꯒꯤ ꯈꯔ ꯅꯨꯡꯉꯥꯏꯅꯕ
ꯑꯥ
ꯑꯗꯨ ꯉꯁꯤꯁꯦ ꯑꯩ ꯊꯕꯛ
ꯌꯥꯝ ꯇꯧꯗ꯭ꯔꯦꯕ
ꯎꯝ ꯑꯣꯝ
ꯅꯪꯗꯤ ꯂꯣꯏꯔꯦ ꯍꯥꯏꯕ꯭ꯔꯥ
ꯑꯥꯎ ꯂꯣꯏꯔꯦ
ꯑꯣ ꯌꯥꯝ ꯐꯩꯅꯦ ꯑꯩꯗꯤ ꯉ ꯁꯤ ꯊꯕꯛ ꯇꯧꯗꯦ
ꯎꯝ
ꯃꯤꯒꯤ ꯐꯣꯟꯗ ꯂꯩꯕꯀꯣ ꯑꯩꯒꯤꯗꯣ ꯑꯗꯨꯁꯨ ꯑꯣꯏꯕꯒꯤꯅꯤ
ꯎꯝ
ꯐꯣꯟ ꯑꯃꯗ ꯑꯩꯒꯤ ꯐꯣꯟ ꯑꯃꯗ ꯌꯥꯝꯃꯟꯕꯒꯤ ꯃꯤꯒꯤ ꯐꯣꯟꯗ ꯑꯃꯨꯛ ꯏꯅꯥꯎꯅꯨꯄꯥꯒꯤꯗ ꯑꯩꯅ ꯑꯩꯅ ꯁꯦꯝꯕ
ꯑꯣ
ꯊꯕꯛ ꯂꯣꯏꯔꯦꯅ ꯑꯗꯨꯗꯤ ꯅꯪꯗꯤ
ꯎꯝ ꯂ‌ꯣꯏꯔ‌ꯦ
ꯆꯛꯇꯤ ꯆꯥꯔꯦꯀꯣ
ꯆꯥꯔꯦ ꯍꯣꯏ ꯅꯪꯗꯤ
ꯑꯩꯁꯨ ꯆꯥꯔꯦ
ꯎꯝ
ꯉꯁꯤꯗꯤ ꯏꯟꯖꯥꯡ ꯑꯍꯥꯎꯕ ꯆꯥꯕ꯭ꯔꯣ
ꯆꯥꯏꯌꯦ
ꯑꯣ ꯀꯔꯤ ꯆꯥꯕꯅꯣ
ꯑꯣꯛꯁꯥ
ꯑꯣ ꯅꯪꯅ ꯂꯩꯕ꯭ꯔꯣ ꯅꯪꯅ ꯂꯩꯔꯝꯒꯅꯤꯅ ꯉꯁꯤꯗꯤ ꯇꯣꯂꯣꯞ ꯐꯪꯕ ꯃꯤꯅ ꯂꯩꯗ꯭ꯔꯗꯤ ꯀꯅꯥꯅ ꯂꯩꯒꯅꯤ
ꯅꯗꯤ ꯀꯩ ꯏꯟꯖꯥꯡ ꯆꯥꯏꯌ‌ꯦ
ꯑꯩ ꯑꯩ ꯌꯦꯟꯁꯥ ꯆꯥꯏꯌ‌ꯦ
ꯑꯣ
ꯑꯣꯛꯁꯥ ꯀꯦꯖꯤꯗ ꯀꯌꯥ ꯄꯤꯒꯦ ꯑꯗꯨ ꯀꯤꯂꯣ
ꯆꯥꯝꯔꯤ
ꯑꯣ ꯑꯗꯨ ꯑꯗꯨꯝ ꯌꯥꯏꯌꯦꯀꯣ
ꯍꯣꯏ ꯑꯍꯣꯏ ꯏꯁ ꯁꯥꯏꯌꯦ
ꯀꯔꯤꯅꯣ ꯄꯨꯛ ꯅꯥꯕ꯭ꯔꯣ
ꯑꯩꯔꯣ
ꯑꯥ
ꯅꯠꯇꯦ ꯁꯥꯕꯒꯤꯀꯣ ꯇꯨꯝꯕ ꯌꯥꯗꯦ
ꯑꯣ ꯀꯔꯤꯒꯨꯝꯕ ꯅꯥꯕꯒꯤ ꯅꯥꯕꯒꯨꯝ ꯇꯧꯕ ꯑꯗꯨꯒꯤꯅꯤꯗ
ꯎꯝ ꯅꯥꯗꯦ
ꯑꯥ ꯑꯣꯛꯁꯥꯗꯤ ꯌꯥꯝ ꯍꯥꯎꯕꯅꯤꯅꯦ
ꯎꯝ
ꯌꯥꯝ ꯍꯥꯎꯔꯝꯒꯅꯤꯀꯣ
ꯍꯣꯏ ꯌꯥꯝ ꯍꯥꯎꯋꯦ ꯍꯥꯏꯕ ꯇꯥꯔꯦ
ꯎꯝ ꯃꯃꯥ ꯕꯕꯥꯅꯁꯨ ꯍꯥ ꯌꯥꯝ ꯍꯔꯥꯎꯔꯝꯒꯅꯤꯅ ꯅꯪꯅ ꯑꯣꯛꯁꯥ ꯂꯩꯕꯤꯔꯒ ꯆꯥꯕꯗ
ꯌꯥꯝ ꯅꯣꯛꯞꯄꯅꯦ ꯃꯣꯏꯗ
ꯑꯥ ꯑꯦ ꯁꯤꯗꯤ ꯌꯥꯝ ꯅꯨꯡꯉꯥꯏꯌꯦꯅꯦ ꯐꯥꯒꯤ ꯐꯥꯒꯤꯗ ꯑꯗꯨꯝ
ꯑꯥ
ꯋꯥꯗꯕꯤꯗ ꯇꯧꯔꯒ ꯑꯣꯛꯁꯥ ꯆꯥꯕ ꯐꯪꯉꯤꯅꯦ ꯍꯥꯏꯗ꯭ꯔꯣ
ꯇꯧꯒꯦ ꯍꯥꯏꯕꯅꯦ
ꯑ ꯎꯝ ꯅꯣꯏ ꯈꯪꯔꯣꯏ ꯈꯪꯔꯣꯏ ꯍꯥꯏꯅ ꯍꯥꯏꯕ꯭ꯔꯥ ꯅꯪꯅ
ꯑꯩꯩꯅ ꯅꯨꯡꯉꯣꯟꯗ ꯃꯤ ꯀꯅꯥꯝꯇ ꯋꯥꯔꯤ ꯁꯥꯟꯅꯅꯤꯡꯒ꯭ꯔꯃꯣꯏ ꯑꯦ ꯍꯥꯏ ꯍꯥꯏꯕꯤꯅ
ꯑꯗꯨ ꯃꯤ ꯈꯔ ꯑꯩ ꯑꯗꯨꯝ ꯊꯦꯡꯅꯩꯗ ꯃꯧ ꯈꯔ ꯑꯅꯤ ꯊꯦꯡꯅꯛꯌꯦ ꯑꯁ ꯃꯣꯏꯅ ꯉꯔꯥꯡ ꯉꯥꯡꯕꯗꯨꯗꯤ ꯑꯗꯨꯝ ꯑꯩ ꯃꯧꯅꯤꯅ ꯈꯔ ꯏꯀꯥꯏꯌꯦꯕ ꯑꯩꯁꯨ ꯑꯗꯨ ꯃꯣꯏꯅ ꯐꯖꯅ ꯉꯥꯡꯂꯛꯏꯅꯦ ꯑꯗꯨ ꯑꯩꯁꯨ ꯏꯀꯥꯏꯔꯁꯨ ꯑꯗꯨꯝ ꯇꯧꯔꯦ
ꯎꯝ ꯃꯆꯥ ꯑꯅꯤ ꯑꯍꯨꯝ ꯂꯩꯕꯁꯤꯡ ꯊꯨꯝꯊꯤꯅꯩꯕ
ꯎꯝ ꯎꯝ
ꯃꯥꯒꯤ ꯑꯅꯧꯕ
ꯁꯦꯝꯕꯤꯌꯨ ꯃꯥ ꯈꯪꯗꯦ ꯍꯥꯏꯅ ꯑꯩꯅꯁꯨ ꯃꯇꯦꯡ ꯄꯥꯡꯕꯤꯕꯅꯤ
ꯑꯣ ꯌꯥꯝ ꯐꯩꯌꯦꯀꯣ ꯅꯪꯗꯤ
ꯎꯄꯥꯏ ꯂꯩꯇꯦ ꯃꯣꯏꯅ ꯈꯪ ꯍꯥꯏꯔꯛꯄꯅꯤꯅ ꯑꯗꯨꯝ ꯇꯧꯕ ꯇꯥꯃꯦ ꯃꯥꯒꯤ ꯍꯨꯝ ꯌꯨ ꯄꯤ ꯑꯥꯏ ꯑ ꯀꯩꯅꯣ ꯑꯗꯨꯐꯥꯎ ꯁꯦꯝꯕꯤꯌꯣꯅ ꯁꯦꯝꯕꯤꯈ꯭ꯔꯕꯅꯤꯅꯦ
ꯑꯇꯣꯞꯄ ꯌꯨ ꯄꯤ ꯑꯥꯏ ꯑꯦꯀꯥꯎꯟ ꯀꯣ
ꯎꯝ ꯎꯝ
ꯁꯦꯝꯕꯤꯌꯨ ꯍꯥꯏꯅ
ꯎꯝ ꯑꯣ ꯉꯁꯥꯏ ꯅꯪ ꯐꯣꯇꯣ ꯊꯥꯔꯛꯄꯗꯣ
ꯎꯝ
ꯅꯃꯥꯟ ꯅꯕꯥꯅꯕꯅꯤ ꯍꯥꯏꯕꯗꯣ ꯑꯩꯈꯣꯏ ꯈꯨꯟꯒꯤ ꯑꯗꯨ ꯅꯨꯄꯥꯗꯣ ꯈꯪꯉꯦ
ꯑꯣ
ꯎꯝ ꯅꯣꯡꯃꯀꯣ ꯑꯩꯈꯣꯏ ꯇꯨꯔꯦꯟꯗ ꯆꯠꯃꯤꯟꯅꯕꯅꯦ
ꯑꯣ ꯑꯝ
ꯑꯗꯨ ꯅꯨꯃꯤꯠꯇꯒꯤ ꯈꯪꯕꯅꯦ ꯑꯩꯁꯨ ꯃꯥꯗꯣ
ꯎꯝ
ꯍ
ꯅꯨꯡꯉꯥꯏꯕ꯭ꯔꯥ ꯀꯃꯥꯏꯅ ꯇꯧꯕ꯭ꯔꯥ
ꯎꯝ ꯎꯝ ꯅꯨꯡꯉꯥꯏꯌꯦ ꯂꯥꯎꯠ ꯁ꯭ꯄꯤꯀꯔ ꯊꯝꯕ ꯌꯥꯕ꯭ꯔꯣ
ꯈꯪꯗꯦꯅꯦ ꯑꯣꯞꯁꯟ ꯂꯩꯇꯕ ꯃꯥꯜꯂꯦ
ꯑꯣ ꯑꯩ ꯍꯧꯖꯤꯛ ꯋꯥ ꯉꯥꯡꯕꯗꯣ ꯑꯩꯒꯤ ꯑꯩꯒꯤ ꯈꯟꯖꯦꯜꯗꯣ ꯑꯃꯨꯛ ꯇꯥꯔꯛꯄꯀꯣ
ꯑꯣ ꯃꯔꯛ ꯃꯔꯛꯇ ꯁꯨꯃꯥꯏꯅ ꯇꯧꯕꯅꯦ ꯑꯩꯁꯨ ꯑꯗꯨꯝ ꯇꯧꯋꯦ
ꯑꯥ
ꯇꯧꯗꯦ ꯑꯩꯗꯤ ꯑꯩ ꯂꯥꯎꯠ ꯏꯁꯄꯤꯀꯔ ꯊꯝꯗꯦꯗ
ꯑꯣ
ꯃꯔꯛ ꯃꯥ ꯎꯝ ꯍꯧꯖꯤꯛ ꯐꯥꯎ ꯇꯥꯔꯤꯕ꯭ꯔꯥ ꯑꯗꯨꯝ
ꯍꯨꯝ ꯍꯧꯖꯤꯛꯇꯤ ꯇꯥꯗ꯭ꯔꯦ
ꯑꯃ ꯎꯝ ꯑꯣꯛꯁꯥꯗꯨ ꯀꯃꯥꯏꯅ ꯊꯣꯡꯉꯒ ꯆꯥꯕꯅꯣ ꯅꯣꯏ
ꯈꯪꯗꯦ ꯑꯩ ꯑꯩꯗꯤ ꯊꯣꯡꯗꯦ ꯑꯣꯛꯁꯥꯗꯣ ꯢꯌꯥꯝꯕꯅ ꯊꯣꯡꯕꯤꯕꯅꯦ
ꯑꯣ ꯌꯥꯝ ꯐꯩꯅꯦ ꯁꯤꯒꯤꯁꯦ ꯍꯔꯥꯎ ꯍꯔꯥꯎꯅ ꯆꯥꯔꯦꯅꯦ ꯑꯩꯈꯣꯢꯁꯨ
ꯅꯪꯗꯤ ꯉꯁꯤ ꯀꯌꯥ ꯇꯥꯜꯂꯤ
ꯈꯪꯗꯦ ꯍꯧꯖꯤꯛ ꯀꯩꯅꯣ ꯎꯝ ꯉꯁꯤ ꯊꯕꯛ ꯆꯠꯄꯗꯨ ꯑ ꯀꯩꯅꯣꯅꯦ ꯑꯇꯣꯞꯄ ꯑꯅꯤꯅꯦꯕ ꯊꯕꯛ ꯆꯠꯕꯗꯣ ꯑꯩꯅ
ꯑꯣ ꯑꯣ
ꯑꯗꯨꯗ ꯑꯃꯅ ꯂꯤꯁꯤꯡ ꯑꯃꯒ ꯆꯥꯇ꯭ꯔꯦꯠ ꯐꯪ
ꯑꯣ ꯑꯣ ꯑꯣ
ꯑꯃꯗꯨꯅ ꯂꯤꯁꯤꯡ ꯑꯃꯒ ꯆꯅꯤ
ꯑꯣ ꯑꯣ
ꯌꯥꯝꯗꯦꯗ ꯑꯩꯒꯤꯗꯤ
ꯌꯥꯝꯃꯦ
ꯈꯪꯗꯦ ꯍꯧꯖꯤꯛ ꯄꯤꯒꯗꯧꯕꯁꯨ ꯂꯩꯕꯀꯣ ꯆꯪꯂꯛꯀꯗꯧꯕ ꯈꯪꯗꯦ ꯆꯪꯂꯛꯀꯗꯧꯕ꯭ꯔꯥ ꯈꯪꯗꯦ ꯑꯗꯨꯝ ꯅꯍꯥꯟꯒꯤ ꯍꯥꯏꯔꯗꯤ ꯅꯍꯥꯟꯒꯤꯗꯤ ꯑꯗꯨꯝ ꯑꯅꯤꯔꯛ ꯑꯅꯤꯔꯛ ꯇꯧꯋꯤꯗꯅ
ꯎꯥ
ꯑꯗꯨ ꯀꯃꯥꯏ ꯇꯧꯒꯦꯔꯥ ꯈꯪꯗꯦꯨ ꯆꯪ ꯆꯪꯪꯂꯛꯀꯦꯔꯥ ꯄꯤꯔꯛꯀꯦꯔꯥ ꯈꯪꯗꯦꯕ
ꯑꯣ ꯑꯣ
ꯎꯝ ꯑꯗꯨ ꯍꯣꯏ ꯊꯥꯖꯕꯨꯗꯤ ꯊꯥꯖꯩꯗ ꯑꯩꯈꯣꯏ ꯑꯩꯈꯣꯏ ꯑꯣꯖꯥꯗꯁꯨ ꯍꯥꯏꯕꯅꯤꯅ ꯃꯥꯅ ꯑꯩꯈꯣꯏꯅ ꯇꯧꯔꯤꯕ ꯊꯕꯛꯀꯤꯗꯨꯗꯤ ꯑꯗꯨꯝ ꯃꯇꯝ ꯂꯣꯏꯔꯁꯨ ꯑꯗꯨꯝ ꯅꯪꯅ ꯇꯧꯕ ꯊꯕꯛꯀꯤꯗꯨꯗꯤ ꯑꯗꯨꯝ ꯆꯪꯂꯛꯀꯅꯤ ꯍꯥꯏꯕꯅꯤ
ꯑꯣ
ꯅꯪꯒꯤꯗꯤ ꯉꯁꯤ ꯇꯣꯂꯣꯞ ꯀꯌꯥ ꯆꯪꯒꯦ
ꯑꯩꯗꯤ ꯂꯤꯁꯤꯡ ꯑꯃꯈꯛꯅꯤ
ꯑꯣ ꯍꯣ ꯍꯣ ꯑꯗꯨꯝ ꯌꯥꯏꯅ
ꯎꯝ
ꯅꯪꯅ ꯇꯧꯕ ꯊꯕꯛꯇꯣ ꯑꯅꯤꯔꯛ ꯑꯃꯈꯛꯇꯔꯣ
ꯑꯩꯗꯤ ꯑꯃꯈꯛꯅꯤꯌꯦ
ꯑꯣꯥ ꯑꯥ
ꯍꯥꯏꯗꯤ ꯑꯁꯤꯅ ꯑꯍꯥꯟꯕꯅꯦ ꯊꯕꯛ ꯑꯗꯨꯝ ꯆꯠꯇꯦꯕꯀꯣ ꯉꯁꯤꯅ ꯑꯗꯨꯝ ꯐꯥꯔꯁ ꯇꯥꯏꯝ ꯆꯠꯄꯅꯦꯕ ꯑꯩꯗꯤ
ꯑꯣ ꯑꯗꯨꯝ ꯌꯥꯏꯅ
ꯎꯝ
ꯑꯗꯨꯅ ꯑꯩꯈꯣꯏꯅ ꯂꯥꯏꯕꯛ ꯐꯔꯗꯤ ꯑꯃꯨꯛꯀ
ꯎꯝ
ꯄꯤꯔꯛꯄꯁꯨ ꯌꯥꯏꯕ
ꯎꯝ
ꯍꯥꯟꯅꯗꯤ ꯑꯗꯨꯝ ꯑꯅꯤꯔꯛ ꯄꯤꯕꯅꯦꯕꯀꯣ ꯑꯩ ꯑꯗꯨꯝ
ꯎꯝ
ꯍꯥꯟ ꯍꯥꯟꯅꯒꯤ ꯍꯥꯏꯕꯗꯤ ꯎ ꯐꯥꯔꯁ ꯇꯥꯏꯝꯒꯤꯗꯤ ꯑꯗꯨꯝ ꯄꯤꯛꯅ ꯄꯤꯔꯛꯄꯅꯦ ꯑꯗꯨꯒ ꯑꯅꯤꯔꯛ ꯑꯅꯤ ꯁꯨꯕ ꯀꯥꯟꯗ ꯑꯗꯨꯝ ꯌꯥꯝ ꯄꯤꯔꯛꯄꯅꯦ ꯅꯪꯒꯤꯁꯨ ꯑꯩꯈꯣꯏꯒꯤꯁꯨ ꯑꯗꯨ ꯑꯣꯏꯒꯅꯤ ꯄꯤꯔꯛꯑꯗꯤꯀꯣ ꯈꯔ ꯌꯥꯝꯂꯛꯀꯅꯤ
ꯑꯣ ꯑꯣ
ꯑꯗꯨꯅ ꯅꯦꯛꯁ ꯃꯊꯪꯗꯗꯤ ꯅꯪꯁꯦ ꯁꯟꯁꯥꯔꯥ ꯉꯥꯔꯥ ꯑꯃꯨꯛ ꯆꯥꯕ ꯌꯥꯔꯦ ꯑꯃꯨꯛꯀ
ꯍꯣꯏ
ꯉꯥꯅꯨꯒꯨꯝꯕ ꯆꯥꯔꯣ ꯃꯪ ꯃꯊꯪꯗꯗꯤ
ꯎꯝ ꯁꯣꯏ ꯏ
ꯆꯥꯒꯗꯧꯕꯅꯤ
ꯎ ꯑꯗꯣ ꯉꯁꯤ ꯑꯩ ꯄꯩꯁꯥ ꯆꯠꯄꯗꯤ ꯌꯥꯝ ꯆꯠꯂꯦꯍꯦ
ꯑꯗꯨꯝ ꯂꯣꯏꯈ꯭ꯔꯕꯣ
ꯑꯗꯨꯇꯗꯒꯤ ꯍꯦꯟꯅ ꯆꯠꯄꯅꯦ ꯂꯤꯁꯤꯡ ꯑꯍꯨꯝ ꯑꯍꯨꯝ ꯈꯞꯄ ꯅꯠꯇꯦ ꯌꯥꯝ ꯆꯠꯂꯤ
ꯅꯪ ꯅꯪꯒꯤ ꯊꯕꯛꯀꯤꯗꯣ ꯎ ꯐꯤꯒꯨꯝꯕ ꯂꯩꯕ꯭ꯔꯥ
ꯂꯩꯇꯦ ꯐꯤ ꯂꯩꯕꯁꯨ ꯅꯠꯇꯦ ꯑꯩꯗꯣ ꯕꯣꯜ ꯌꯦꯡꯒꯦ ꯍꯥꯏꯅ ꯊꯣꯛꯂꯛꯄ ꯅꯦꯕꯀꯣ ꯑꯩꯈꯣꯏꯒꯤ ꯂꯩꯀꯥꯏꯗ ꯀꯩꯅꯣ ꯂꯩꯕ ꯋꯥꯟ ꯗꯦ ꯇꯣꯔꯅꯥꯃꯦꯟ ꯂꯩꯕꯀꯣ ꯇꯔꯐ ꯒ꯭ꯔꯥꯎꯟꯗ
ꯑꯥ
ꯑꯗꯣ ꯏꯃꯥꯟꯅꯕꯤ ꯈꯣꯏꯅ ꯂꯥꯛꯑꯣ ꯌꯦꯡꯁꯤ ꯍꯥꯏꯕ ꯑꯩꯗꯣ ꯌꯦꯡꯒꯦ ꯊꯥꯏꯅ ꯍꯦꯛ ꯊꯣꯛꯂꯛꯑꯒ ꯑꯩꯒꯤ ꯑ‌ꯣ ꯏꯅꯦ ꯑꯃ ꯆꯪꯕ ꯑꯩꯒꯤ ꯌꯨꯝꯗ ꯁꯦꯀꯦꯟ ꯍꯦꯟ ꯌꯦꯡꯕ ꯆꯠꯁꯦ ꯍꯥꯏꯕꯀꯣ